ꯍꯜꯂꯣ
ꯀꯩꯗꯧꯔꯤꯅꯣ ꯅꯨꯡꯉꯥꯏꯔꯤꯕ꯭ꯔꯣ
ꯅꯪꯒꯤ ꯅ꯭ꯤꯋꯥꯔꯛ ꯅꯨꯡꯉꯥꯏꯇꯕ ꯃꯥꯜꯂꯦ
ꯑꯩꯁ ꯅꯪꯒꯤ ꯑꯣꯏꯔꯝꯅꯤ ꯑꯩꯒꯤꯗꯤ ꯅꯨꯡꯉꯥꯏ
ꯏꯁ ꯇꯥꯅꯤꯡꯗ꯭ꯔꯦ ꯀꯔꯤ
ꯅꯪꯒꯤ ꯑꯣꯏꯔꯝꯅꯤꯌꯦ
ꯑꯩꯒꯤꯗꯤ ꯋꯦꯐꯥꯏꯅꯦ ꯀꯩꯅꯣ
ꯑꯁ ꯑꯩꯒꯤꯗꯤ ꯐꯨꯜꯅꯤ ꯀꯩꯅꯣ
ꯏꯁ ꯎꯝ ꯁꯦꯡꯕ꯭ꯔꯥ ꯎꯝ ꯌꯦꯅꯤꯡꯗꯔꯦ ꯑꯩꯗꯤ
ꯆꯥꯛ ꯆꯥꯔ꯭ꯕꯔꯥ
ꯆꯥꯗꯔꯤꯗ
ꯆꯥꯗꯔꯤꯌꯦ ꯑꯩꯈꯣꯏ
ꯍꯥꯥ
ꯆꯥꯗ꯭ꯔꯤꯌꯦ ꯇꯥꯗ꯭ꯔꯣ ꯅꯪꯕꯨ
ꯀꯩꯒꯤꯅꯣ ꯍꯧꯖꯤꯛꯐꯥꯎ ꯆꯥꯛ ꯆꯥꯗ꯭ꯔꯤꯁꯤꯕꯣ
ꯊꯦꯡꯉꯤꯍꯦ
ꯀꯅꯥ ꯀꯅꯥ ꯂꯩꯒꯦ
ꯏꯃꯥꯟꯅꯕꯤ ꯍꯣꯏꯒ ꯂꯩꯌꯦ
ꯑꯥ ꯑꯣ ꯌꯥꯝ ꯅꯨꯡꯉꯥꯏꯕ꯭ꯔꯥ ꯑꯗꯣ ꯅꯣꯏ ꯅꯣꯏ ꯅꯣꯏ ꯂꯩꯕꯗꯣ ꯑꯣ
ꯏꯃꯥꯟꯅꯕꯤ ꯈꯣꯏꯒ ꯂꯩꯕꯅꯤꯅ ꯅꯨꯡꯉꯥꯏꯌꯦ
ꯀꯅꯥꯅ ꯆꯥꯛ ꯊꯣꯡꯉꯤꯅꯣ ꯅꯣꯏ ꯅꯪ ꯅꯣꯏꯗꯤ
ꯑꯩꯅ ꯊꯣꯡꯉꯤꯅꯤ ꯀꯩꯅꯣ ꯑꯩꯅ ꯊꯣꯡꯉꯗꯤ ꯍꯥꯎꯗ꯭ꯔꯁꯨ ꯑꯗꯨꯝ ꯍꯥꯎꯔꯦ
ꯏꯁ ꯅꯆꯤꯟ ꯊꯒꯅꯨꯀꯣ
ꯅꯪꯗꯤ ꯆꯥꯛ ꯏꯟꯖꯥꯡ ꯊꯣꯡꯕ ꯍꯩꯕ꯭ꯔꯣ
ꯍꯣꯏ ꯍꯩꯕꯅꯦ ꯑꯩꯁꯨ
ꯑꯥ ꯍꯥꯎꯕ꯭ꯔꯣ ꯑꯗꯨꯗꯤ ꯅꯪꯅ ꯊꯣꯡꯕꯗꯣ
ꯑꯩ ꯊꯣꯡꯔꯗꯤ ꯌꯥꯝ ꯍꯥꯎꯕꯅꯦ ꯀꯩꯅꯣ
ꯂꯩꯒ ꯂꯣꯏ ꯇꯠꯀꯗꯕ ꯃꯥꯜꯂꯤꯍꯦ
ꯏꯁ ꯉꯔꯥꯡ ꯕꯣ ꯌꯦꯡꯕ꯭ꯔꯥ ꯅꯪꯁꯨ
ꯉꯔꯥꯡ ꯌꯦꯡꯟꯗꯔꯦ ꯅꯪ ꯌꯦꯡ
ꯌꯦꯡꯗ꯭ꯔꯦ ꯌꯦꯡꯅꯣꯏ
ꯀꯅꯥ ꯉꯝꯈ꯭ꯔꯦ
ꯑꯥꯝ ꯖꯨꯄꯤꯇꯔ
ꯑꯣ
ꯖꯨꯞ ꯖꯨꯄꯤꯇꯔꯒ ꯃꯥꯔꯁ ꯇꯧꯕ ꯁꯅꯥꯕꯗꯣ ꯖꯨꯄꯤꯇꯔ ꯃꯣꯏ ꯉꯝꯈ꯭ꯔꯦ ꯍꯥꯏꯕ
ꯑ
ꯍꯌꯦꯡꯗꯤꯌꯦ ꯍꯌꯦꯡꯗꯤꯌꯦ ꯑꯦ ꯍꯌꯦꯡ ꯉꯁꯤ ꯏꯗꯤ ꯍꯣꯔꯦꯟ ꯍꯣꯔꯦꯟꯗꯤ ꯑ ꯀꯩꯅꯣ ꯁꯦꯠ ꯇꯔꯥꯡꯒꯣ ꯃꯥꯔ ꯀꯔꯤ ꯂꯩ
ꯑꯣ ꯌꯦꯡꯗꯣꯏꯔꯣ ꯉꯁꯤꯁꯨ
ꯑ ꯌꯦꯡꯗꯣꯏꯅꯦ ꯉꯔꯥꯡꯁꯨ ꯇꯨꯝꯗ꯭ꯔꯦ ꯑꯥꯏ ꯑꯁ ꯃꯤ ꯅꯠꯇꯦ ꯑꯩ ꯑꯩ ꯃꯤ ꯅꯠꯇꯦ ꯇꯨꯝ ꯇꯨꯝꯅꯤꯡꯔꯁꯨ ꯎꯄꯥꯏ ꯂꯩꯇꯦ ꯏꯕꯦꯃꯥ
ꯑꯁ ꯅꯨꯡꯉꯥꯏꯌꯦꯅꯦꯕꯣ ꯌꯦꯡꯉꯒ
ꯑꯩꯁ ꯎꯝ ꯇꯨꯝꯗ꯭ꯔꯦ ꯍꯧꯖꯤꯛ ꯑꯁ ꯍꯥ
ꯍꯧꯖꯤꯛꯇꯤ ꯀꯩ ꯀꯩ ꯇꯧꯔꯝꯃꯤꯅꯣ
ꯏꯊꯟꯗ ꯐꯝꯂꯒ ꯂꯩꯕꯅꯤ ꯒꯨꯠꯅꯥꯏꯠ ꯄꯥꯏꯔꯒ ꯑꯁ ꯀꯥꯡꯁꯤꯡꯁꯦ ꯂꯞ ꯕꯥꯏ ꯄꯤꯅꯤꯡꯉꯒ ꯂꯥꯛꯄꯅꯦ ꯍꯥꯏꯗꯣ ꯄꯥꯝꯗꯦ ꯑꯩꯗꯤ ꯑꯗꯨꯒ ꯒꯨꯟꯅꯥꯏꯠ ꯄꯥꯏꯔꯒ
ꯍꯦ
ꯎꯝ ꯉꯁꯤꯗꯤ ꯀꯗꯥꯏ ꯀꯗꯥꯏꯗ ꯆꯠꯕ꯭ꯔꯥ ꯅꯪꯗꯤ
ꯉꯁꯤꯗꯤ ꯀꯣꯏꯕ ꯆꯠꯂꯦ
ꯑꯣ ꯑꯩꯗꯤ ꯑꯩꯈꯣꯏ ꯂꯩꯐꯝꯗ ꯑꯗꯨꯝ ꯂꯩꯕꯅꯦ
ꯑꯥ ꯌꯨꯝꯗ ꯂꯩꯕ꯭ꯔꯣ ꯀꯥꯏꯗ ꯂꯩꯕ꯭ꯔꯣ
ꯑꯥꯗ
ꯑꯥꯗ
ꯑꯥꯗ ꯂꯩꯕꯅꯦ ꯑꯩꯗꯤ
ꯎꯝ ꯅꯪ ꯈꯪꯉꯣꯏ
ꯎꯝ
ꯑꯥꯗ ꯂꯩꯕꯅꯦ ꯌꯥꯝ ꯂꯥꯄꯅꯤ ꯍꯣꯏ
ꯑꯣ
ꯅꯪꯉꯣꯟꯗ ꯍꯥꯏꯅꯤꯡꯗ꯭ꯔꯦ ꯍꯥꯏꯔꯗꯤ ꯌꯥꯔꯣꯏ
ꯑ ꯍꯥꯏꯔꯨꯅꯨ ꯍꯥꯏꯔꯨꯅꯨ
ꯎꯝ
ꯀꯔꯤ ꯅꯪꯗꯤ ꯉꯁꯤ ꯀꯥꯏꯗ ꯆꯠꯄꯔꯣ
ꯀ꯭ꯔꯤ ꯍꯥꯏꯕ
ꯉꯁꯤ ꯀꯗꯥꯏ ꯀꯗꯥꯏ ꯆꯠꯄ꯭ꯔꯣ
ꯆꯠꯇꯦ
ꯀꯩꯒꯤ ꯆꯠꯇ꯭ꯔꯤꯅꯣ
ꯈꯪꯗꯤꯌꯦ ꯅꯪ ꯈꯪꯕ꯭ꯔꯥ ꯅꯪ ꯈꯪꯕ꯭ꯔꯥ ꯑꯣ ꯑꯣ ꯍꯥꯏꯌꯣ ꯑꯗꯨꯗꯤ ꯃꯔꯝꯗꯣ
ꯅꯪꯅ ꯆꯠꯇ꯭ꯔꯤꯗꯣ ꯆꯠꯅꯤꯡꯗꯕꯒꯤꯅꯤ ꯀꯩꯩꯅꯣ
ꯎꯝ ꯑꯗꯨ ꯅꯠꯇꯦ ꯑꯩꯁꯦ ꯑꯩꯁꯦ ꯃꯤ ꯑꯩꯁꯦ ꯎꯝ ꯀꯩꯅꯣ ꯑꯩꯁꯦ ꯉꯁꯤ ꯊꯕꯛ ꯌꯥꯝ ꯂꯩꯌꯦꯕ
ꯎꯝ
ꯗꯨꯒꯤꯅꯦ
ꯑꯁ ꯊꯕꯛꯇꯨ ꯂꯣꯏꯁꯤꯜꯂꯣꯕꯒꯤꯅꯦ
ꯂꯣꯏꯗ꯭ꯔꯤ ꯍꯧꯖꯤꯛꯐꯥꯎ
ꯀꯩꯒꯤ
ꯊꯕꯛꯅꯦ ꯀꯩꯅꯣ ꯇꯥꯕ꯭ꯔꯣ
ꯀꯩꯅꯣ ꯉꯁꯤ ꯌꯥꯝ ꯋꯥꯔꯕ ꯑꯗꯨꯗꯤ
ꯌꯥꯝ ꯋꯥꯔꯦ ꯌꯥꯏ ꯋꯥꯔꯦ ꯌꯥꯝ ꯋꯥꯔꯦ
ꯑꯁ ꯀꯩꯒꯤ ꯊꯕꯛ ꯁꯨꯔꯤꯅꯣ ꯋꯥꯅꯣ ꯕ ꯋꯥꯅꯕ ꯊꯕꯛ ꯁꯨꯋꯤꯅꯦ
ꯅꯣꯏꯁꯨ ꯀꯩꯅꯣ ꯆꯥꯛ ꯊꯦꯡꯅ ꯊꯦꯡꯅ ꯇꯥ ꯑ ꯆꯥꯕ꯭ꯔꯥ
ꯑꯈꯣꯏꯗꯤ ꯉꯟꯅ ꯆꯥꯏꯗ ꯑꯩꯈꯣꯏꯅ ꯊꯦꯡꯉꯗꯤꯀꯣ
ꯑꯥ
ꯅꯤꯄꯥꯟ ꯄꯨꯡ ꯇꯔꯦꯠ ꯑꯗꯨ ꯑꯣꯏꯔꯅꯤ ꯊꯦꯡꯉꯗꯤ
ꯑꯈꯣꯏꯗꯤ ꯊꯦꯡꯉꯗꯤ ꯄꯨꯡ ꯄꯨꯡ ꯕꯥꯔꯣꯗ
ꯑꯁ ꯑꯗꯨꯗꯤ ꯀꯃꯥꯏꯅ
ꯑꯈꯣꯏꯗꯤ ꯃꯤ ꯅꯠꯇꯦ ꯑꯩꯈꯣꯏꯗꯤ ꯃꯤ ꯅꯠꯇꯤꯌꯦ ꯍꯥ ꯃꯤꯅꯠ ꯌꯥꯍꯥ
ꯌꯣꯡꯔꯣ ꯑꯗꯨꯗꯤ
ꯎꯝ
ꯌꯣꯡꯔꯣ ꯀꯩꯅꯣ
ꯅꯪ ꯅꯪꯁꯦ
ꯑꯥ
ꯇꯥꯎꯀꯣ ꯑꯩ ꯍꯥꯏꯕꯤꯒꯦꯀꯣ
ꯍꯣꯏ
ꯅꯪꯁꯦ ꯑꯥ ꯑꯣꯛꯁꯥꯒ ꯁꯤꯕꯨꯝ ꯊꯣꯡꯕ꯫
ꯀꯔꯤ꯫ ꯀꯩ ꯍꯥꯏꯅꯣꯍꯦ ꯇꯥꯗꯔꯦꯍꯦ꯫
ꯑꯣꯛꯁꯥ ꯈꯪꯗꯔꯣ ꯅꯪ
ꯍꯣꯏ ꯍꯣꯏ ꯈꯪꯉ ꯎꯝ ꯈꯪꯉꯤ ꯍꯥꯏꯕ꯫
ꯀꯔꯤꯅꫭ ꯃꯁꯤ ꯅꯨꯄꯤ꯫
ꯀꯩꯅꯣ ꯍꯥꯏꯁꯨ ꯍꯥꯏꯗꯅ꯫ ꯃꯊꯟꯗ ꯑꯗꯨꯃꯥꯏꯅ ꯍꯥꯏꯔꯗꯤ ꯑꯩ ꯇꯥꯒꯗ꯭ꯔꯣ꯫
ꯑꯣꯛꯁꯥꯒ ꯑꯣꯛꯁꯥꯒ ꯁꯣꯏꯕꯨꯝ ꯊꯣꯡꯕꯗꯣ ꯍꯥꯏꯔꯀꯥꯟꯗ꯫
ꯑꯗꯨ ꯀꯩꯗꯧꯔꯒꯦ ꯫
ꯈꯩꯕꯔꯥ ꯍꯥꯏꯕꯥ꯫
ꯍꯩꯗ꯭ꯔꯗꯤ ꯀꯩꯅꯣ ꯑꯁ ꯑꯗꯨ ꯑꯩꯅ ꯊꯣꯡꯉ ꯑꯩꯅ ꯊꯣꯡꯕꯗꯣ ꯌꯥꯝ ꯍꯥꯎꯕꯅꯤꯅꯦ꯫ ꯑꯩꯅ ꯊꯣꯡꯕꯗꯤ ꯌꯥꯝ ꯍꯥꯎꯕꯅꯦꯕ꯫ ꯇꯥꯕ꯭ꯔꯣ ꯀꯩꯅꯣ ꯈꯪꯗꯦꯍꯦ ꯁꯤ ꯅꯨꯄꯥꯁꯤꯁꯨ꯫ ꯀꯩꯅꯣ ꯈꯪꯗꯦꯍꯦ ꯀꯩꯅꯣ ꯈꯪꯗꯦꯍꯦ ꯅꯪꯒꯤ ꯋꯥ ꯉꯥꯡꯁꯤꯁꯨ꯫